ꯑ ꯍꯣꯏ ꯀꯩꯅꯣꯅꯦ ꯍꯧꯖꯤꯛꯀꯥꯟꯁꯦ ꯍꯧꯖꯤꯛꯀꯥꯟꯁꯦ ꯀꯩꯅꯣ ꯇꯧꯋꯦ ꯍꯥꯏꯅꯤ ꯂꯥꯏ ꯍꯔꯥꯎꯕ ꯈꯣꯠ ꯄꯤ ꯌꯥꯝ ꯇꯧꯔꯦꯅ ꯄꯥꯎ ꯄꯥꯎꯕ ꯇꯥꯏꯌꯦ
ꯀꯥꯏ ꯆꯖꯥꯏꯅ ꯀꯩ ꯆꯖꯥꯏꯅꯣ ꯁꯆꯥ ꯍꯥꯏꯔꯣ
ꯆꯠꯁꯦ ꯅꯝꯕꯣꯜꯒꯤ ꯂꯥꯏ ꯑꯃ ꯍꯔꯥꯎꯔꯤ ꯃꯥꯜꯂꯦ ꯑꯗꯨꯒꯤ ꯅꯨꯄꯤ ꯃꯆꯥ ꯑꯃꯛꯀꯟꯅ ꯍꯧꯖꯤꯛ ꯚꯥꯏꯔꯦꯜ ꯆꯠꯂꯤꯕꯅꯦ ꯑꯉꯥꯡ ꯈꯔ ꯀꯩꯅꯣꯝꯃ ꯀꯟꯅ ꯚꯥꯏꯔꯦꯟ ꯆꯠꯂꯛꯏꯕꯅꯦ ꯑꯁ ꯄꯥꯖꯔꯦ ꯃꯆꯥ ꯈꯇꯤ ꯃꯆꯥ ꯈꯥꯇꯤ ꯄꯥꯖꯔꯦ
ꯔꯤ ꯆꯣꯄ ꯍꯣꯏꯠꯇ ꯑꯗꯨꯅ
ꯑꯦꯍ ꯀꯩꯅꯣꯅꯦꯍ ꯍꯧꯖꯤꯛꯀꯥꯟ ꯁꯣꯁꯦꯜ ꯃꯦꯗꯤꯌꯥ
ꯃꯥꯅꯤ ꯃ ꯃ ꯃꯗ ꯌꯥꯎꯗꯗ ꯅꯠꯇ
ꯐꯖꯔꯦꯍꯦ
ꯀꯩꯅꯣꯒ ꯍꯥꯏꯗꯤ ꯀꯌꯥꯝ ꯃꯥꯟꯍꯟꯅꯣ ꯑꯩꯈꯣꯏꯕꯤꯁꯨ ꯅꯠꯇ꯭ꯔꯥ ꯀꯃꯥꯏꯅ ꯇꯧꯕꯅꯣ
ꯑꯩꯈꯣꯏꯗꯒꯤ ꯖꯨꯅꯤꯌꯔꯅꯦꯦꯝꯃꯤ ꯀꯃꯥꯏꯅꯈꯣꯏ ꯕꯦꯁ ꯑꯣꯏꯗꯣꯏꯅꯣ ꯀꯣꯏꯅ ꯑꯩꯣꯏ ꯕꯦꯁ ꯌꯦꯡꯒꯗ꯭ꯔꯣ
ꯁꯤꯗꯤ ꯍꯔꯥꯎꯕ ꯌꯦꯡꯁꯦ ꯌꯦꯡꯕ ꯆꯠꯁꯦ ꯍꯥꯏꯕ ꯅꯠꯇꯦꯅꯦ
ꯏꯍꯦ ꯀ ꯀꯩꯅꯣꯅꯦ ꯅꯪꯕꯨ ꯆꯍꯤ ꯀꯌꯥ ꯁꯨꯔꯒꯦ ꯅꯪ ꯂꯥꯏ ꯍꯔꯥꯎꯕ ꯌꯥꯎꯒꯦ ꯍꯥꯏꯔꯣ ꯂꯥꯏꯕꯨꯡ ꯐꯝꯃꯨꯒꯦ ꯍꯥꯏꯔꯣ
ꯎꯝ ꯑ ꯑꯩꯩꯅꯁꯗꯤ ꯂꯥꯏ ꯍꯔꯥꯎꯕ ꯌꯦꯡꯉꯨ ꯌꯥꯕ ꯅꯠꯇ꯭ꯔꯦꯕ ꯗꯥꯏꯔꯦꯛ ꯀꯩꯅꯣ ꯑꯣꯏꯅ ꯍꯥꯏꯔꯁꯨ ꯌꯥꯔꯦ ꯅꯝꯕꯣꯜꯗ ꯆꯠꯂꯨꯁꯦꯅ
ꯃꯥꯅꯦ ꯑꯗꯨꯃꯛꯅꯤꯃꯤ ꯑ ꯐꯖꯗꯕ ꯑꯗꯨꯟ ꯇꯔꯦ ꯍꯥꯏꯕꯗꯨꯗꯤ
ꯑꯦ ꯑꯩꯈꯣꯏꯁꯨ ꯀꯩꯅꯣ ꯇꯧꯔꯅꯤ ꯍꯥꯏꯕꯅꯤꯅꯦ ꯂꯥꯏ ꯍꯔꯥꯎꯔꯅꯤ ꯍꯥꯏꯕꯅꯤ ꯀꯨꯏꯔꯔꯣꯏ ꯅꯨꯃꯤꯠ ꯇꯔꯥꯃꯉꯥꯅꯤꯃꯨꯛ ꯂꯩꯔꯗꯤ ꯍꯔꯥꯎꯔꯑꯅꯤ ꯑꯩ ꯑꯩꯈꯣꯏꯁꯨ ꯊꯤ ꯇꯤꯡꯉꯩꯕ ꯂꯩꯕ
ꯑꯦ ꯏꯍꯦ ꯑꯩꯅ ꯍꯥꯏꯒꯦ ꯇꯧꯔꯝꯃꯤ ꯍꯥꯏꯔꯝꯃꯗꯤ ꯁꯣꯏꯅꯤꯗ ꯀꯩꯅꯣꯅꯦ ꯌꯥꯏ ꯀꯩꯅꯣꯅꯦ ꯑꯗꯨ ꯀꯩꯅꯣꯅꯦ ꯅꯣꯏꯒꯤꯗꯤ ꯍꯔꯥꯎꯗ꯭ꯔꯤꯕꯃꯤꯅ ꯅꯃꯣꯗꯣ ꯍꯔꯝꯗ ꯆꯠꯁꯤ
ꯅꯝꯕꯣꯗ ꯆ ꯆ ꯆꯠꯣ ꯀꯦ ꯇꯧꯔꯛ ꯚꯥꯏ
ꯀꯩꯅꯣꯅꯤ ꯑ ꯑꯗꯨꯗꯤ ꯍ ꯑꯩꯁꯦ ꯉꯁꯤꯗꯤ ꯈꯔ ꯀꯩꯅꯣ ꯇꯧꯔꯦ ꯉꯁꯤꯗꯤ
ꯅꯝꯕꯣꯜꯒꯤ ꯍꯧ ꯅꯠꯇꯕ ꯅꯨꯃꯤꯠ ꯀꯌꯥꯅꯤ ꯁꯨꯕꯅꯣ ꯃꯣꯏꯗꯣ ꯀꯌꯥꯅꯤ ꯇꯧꯅꯦ ꯍꯥꯏꯒꯦ
ꯑ ꯃꯣꯏ ꯅꯨꯃꯤꯠ ꯌꯥꯝ ꯀꯨꯏꯅ ꯇꯧꯔꯔꯣꯏꯕꯨꯗꯤ ꯍꯥꯏꯕꯅꯦ ꯑꯩꯁꯨ ꯑꯍꯜ ꯑꯃꯅ ꯍꯥꯏꯔꯛꯄꯅꯦ ꯑꯩꯁꯨ ꯌꯥꯝ ꯀꯟꯅꯗꯤ ꯍꯪꯗ꯭ꯔꯦ ꯌꯥꯝ ꯀꯨꯏꯅꯗꯤ ꯍꯔꯥꯎꯔꯣꯏ ꯑ ꯏꯔꯥꯡ ꯀꯩꯀꯩꯁꯨ ꯈꯔ ꯂꯩ ꯃꯥꯜꯂꯦ ꯑꯗꯣꯝ ꯁꯥꯏꯗꯇꯣ
ꯍ ꯎꯝ ꯑꯗꯨꯅ ꯑꯗꯨꯗꯤ ꯊꯨꯅꯁ ꯁꯖꯆꯠꯊꯣꯛ ꯎꯝ ꯐꯩ ꯑꯣꯄꯣꯔꯆꯨꯅꯤꯇꯤ ꯅꯦꯕꯔ ꯀꯝ ꯇꯨꯋꯥꯏꯁ ꯀꯥꯏꯗ ꯂꯩꯗꯥꯏꯅꯦ
ꯑꯗꯣ ꯀꯩꯅꯣꯅꯦ ꯑꯩ ꯉꯁꯤꯁꯦ ꯆꯠꯇꯤ ꯆꯠꯅꯤꯡꯕꯅꯦꯕꯀꯣ ꯑꯩꯁꯦ ꯁꯣꯝꯗ ꯊꯕꯛ ꯈꯔ ꯂꯩꯔꯕ ꯑꯗꯨꯅ ꯍꯌꯦꯡꯗꯨ ꯑꯣꯏꯅ ꯆꯠꯁꯤꯔꯥꯅ ꯈꯜꯂꯤꯕ
ꯍꯌꯦꯡꯗꯨ ꯑꯦ ꯉꯁꯤꯗꯤ ꯌꯥꯔꯣꯏꯍꯦ ꯅꯪꯁꯨ ꯑꯩ ꯑꯩ ꯀꯩꯅꯣ ꯇꯧꯔꯦ ꯊꯕꯛ ꯂꯩ ꯊꯕꯛ ꯂꯩ ꯍꯥꯏꯕꯗꯤ ꯅꯪ ꯈꯪꯉꯤꯗꯅ ꯑꯩꯁꯨ ꯀꯣꯏꯕ ꯆꯠꯇꯣꯏꯅꯤ ꯍꯤꯍꯤ ꯑꯩ ꯍꯥꯟꯅꯒꯤꯗꯣ ꯑꯗꯨꯒꯤꯗꯣ ꯀꯩꯅꯣ ꯃꯥ ꯉꯁꯤ ꯗꯦꯠ ꯊꯑ ꯄ꯭ꯔꯣꯒ꯭ꯔꯥꯝ ꯊꯥꯖꯜꯂꯛꯑꯦ ꯑꯗꯨꯗꯨꯒꯤ
ꯀꯩꯅꯣ ꯍꯥꯏꯁꯤꯕꯣ ꯀꯨꯏꯃꯟꯗ꯭ꯔꯣ
ꯑꯦ ꯑꯩꯈꯣꯏꯗꯤ ꯂꯣꯌꯦꯜꯅꯤ ꯀꯩꯅꯣ
ꯏꯍꯦ ꯑꯣꯟꯊꯣꯛꯄꯅꯤꯗ ꯅꯪꯅꯕꯨ ꯅꯍꯥꯟ ꯀꯩ ꯏꯃꯥꯥꯅ ꯍꯥꯏꯍꯧꯕꯗꯗꯤ ꯑꯗꯨꯗꯣ ꯑꯝꯇ ꯀꯩꯅꯣ ꯇꯧꯍꯜꯂꯣ ꯈꯣꯠꯂꯣꯅ ꯍꯥꯏꯍꯧꯕꯅꯦ ꯑꯩꯕꯨ ꯁꯥꯔꯁꯤꯔꯥꯅꯦ ꯑꯗꯨ ꯃꯇꯥꯡꯗ ꯇꯧꯔꯤꯁꯤꯕꯣ
ꯅꯩ ꯀꯩ ꯀꯩ ꯍꯥꯏꯅꯣ ꯍꯥꯏꯁꯦ ꯏ ꯋꯥꯔꯤꯁꯦ
ꯏꯃꯥ ꯂꯩꯕ꯭ꯔꯥ ꯂꯥꯎꯗ ꯊꯥꯕ꯭ꯔꯥ
ꯊꯥꯗꯦ ꯊꯥꯗꯦ ꯏ ꯑꯩ ꯀꯥꯗꯅꯤ
ꯑꯣꯀꯦ ꯑꯣꯀꯦ ꯌꯥꯔꯦ ꯀꯩꯅꯣꯅꯦ ꯑ ꯅꯪꯒꯤꯗꯣ ꯀꯩꯅꯣ ꯅꯍꯥꯟꯅꯦ ꯑꯩ ꯏꯃꯥꯗꯨ ꯃꯣꯏꯔꯣꯝꯗ ꯆꯠꯂꯒ ꯅꯨꯄꯤꯗꯨꯒꯤ ꯑ ꯈꯔ ꯄꯥꯔꯤ ꯄꯨꯔꯤ ꯈꯔ ꯊꯤꯒꯠꯂꯨꯔ ꯃꯥꯜꯂꯦ ꯑ ꯊꯤꯒꯠꯄꯗꯨꯗ ꯃꯣꯏ ꯐꯦꯃꯤꯂꯤꯗꯣ ꯈꯔ ꯀꯩꯅꯣ ꯇꯧ ꯃꯥꯜꯂꯦ ꯈꯤꯇꯪ ꯋꯥꯏꯌꯦꯅ ꯀꯩꯅꯣ ꯇꯧ ꯃꯥꯜꯂꯦ ꯑꯩꯈꯣꯏꯒꯤ ꯊꯣꯏꯕꯤꯗꯨ ꯈꯤꯇꯪ ꯋꯥꯏꯗꯅꯀꯣ ꯎꯝ ꯊꯣꯏꯕꯤꯗꯣ ꯈꯤꯇꯪ ꯋꯥꯕꯗꯨꯗ ꯂꯩꯀꯥꯏꯒꯤ ꯃꯤꯁꯤꯡꯅ ꯇꯥꯔꯛ ꯑꯗꯨꯗ ꯍꯥꯏꯗꯤ ꯏꯇꯥꯎ ꯍꯣꯏꯒ ꯊꯥꯛꯇꯣ ꯌꯥꯝ ꯊꯤ ꯈꯦꯠꯅꯔꯦꯗꯅꯀꯣ ꯑꯗꯨꯒꯤ ꯑ ꯀꯩꯅꯣꯗ ꯋꯥꯔꯤ ꯁꯥꯗꯅ ꯈꯣꯠꯇꯅ ꯌꯥꯝ ꯇꯧꯔ ꯃꯥꯜꯂꯦ ꯁꯟꯗꯣꯛꯑꯃ ꯃꯥꯜꯂꯦ ꯑꯗꯨꯒꯤ ꯑ ꯊꯣꯏꯕꯤꯗꯨꯁꯨ ꯈꯪꯉꯝꯃꯗ꯭ꯔꯥ ꯈꯪꯉꯝꯃꯣꯏꯗ꯭ꯔꯥ ꯈꯪꯗꯦꯅ ꯇꯧꯔꯤꯁꯦ
ꯏꯁꯁ ꯑꯩꯅ ꯄꯥꯎ ꯄꯥꯎ ꯀꯔꯤꯝꯇ ꯇꯥꯗꯦꯅꯦ ꯑꯦ ꯑꯗꯨꯅꯅꯦ ꯍꯟ ꯑꯗ ꯃꯥ ꯐꯣꯟ ꯇꯣꯛꯑ ꯀꯥꯟꯗ ꯀꯩꯅꯣ ꯇꯧꯔꯤꯁꯦ ꯍꯥꯏꯗꯤꯩꯅꯣ ꯎꯝ ꯃꯥ ꯅꯨꯡꯉꯥꯏꯇꯕꯩꯗ ꯑꯦꯇ ꯑꯣꯏꯗꯣ
ꯑꯗꯨ ꯃꯥ ꯋꯥꯔꯤꯒ ꯍꯥꯏꯔꯛꯑꯖꯥꯔꯣ ꯅ ꯀꯩꯅꯣ ꯄ ꯄꯜꯂꯛꯄ꯭ꯔꯣ ꯃꯥꯏ ꯃꯆꯤꯟꯅꯕꯣ ꯏ ꯊꯥꯖ
ꯅꯠꯇꯦ ꯄꯟꯗꯤ ꯄꯜꯂꯛꯇꯦ ꯑꯗꯨꯝ ꯍꯥꯏꯗꯤ ꯍꯥꯟꯅꯒꯤ ꯍꯥꯟꯅꯒꯤꯕꯨꯗꯤ ꯑꯗꯨꯝ ꯑꯣꯏꯕꯗ ꯑꯗꯨꯗꯣ ꯈꯤꯇꯪ ꯍꯥꯏꯗꯤ ꯃꯔꯩ ꯃꯔꯥꯡ ꯈꯔ ꯇꯧꯕꯗꯣ ꯑꯗꯨ
ꯑꯁ ꯑꯩ ꯏꯇꯥꯎꯅ ꯍꯥꯟꯅꯛ ꯈꯔ ꯈꯪꯉꯝꯃꯗ꯭ꯔꯥ ꯍꯥꯏꯔꯒ ꯈꯪꯉꯝꯗ꯭ꯔꯦ ꯑꯁ ꯑꯗꯨꯗꯣ ꯅꯍꯥꯟ ꯏꯃꯥꯗꯨꯅ ꯆꯠꯂ ꯈꯣꯠꯂꯒ ꯋꯥꯔꯤ ꯀꯩ ꯁꯥꯕ ꯈꯣꯠꯄ ꯂꯩꯀꯥꯏꯗ ꯍꯪꯕ ꯈꯣꯠꯄꯗ ꯏꯃꯥꯗ ꯈꯤꯇꯪ
ꯑꯗꯨ ꯃꯖꯨ ꯃ ꯍꯥꯏꯗꯤ ꯋꯥꯔꯤꯁꯦ ꯃꯣꯏꯅ ꯀꯩ ꯑꯁ ꯈꯪꯗ꯭ꯔꯦꯅ ꯇꯧꯔꯤꯁꯦ
ꯍꯊꯣꯛꯄꯅꯤꯗ ꯑꯗꯨ ꯏꯇꯥꯎ ꯑꯩꯅ ꯍꯥꯏꯅꯤꯡꯕꯗꯤ ꯊꯣꯏꯕꯤꯗꯣ ꯐꯗꯤ ꯐꯕꯅꯦ ꯃꯨꯡ ꯐꯥꯎꯗꯤ ꯊꯦꯡꯅꯤ ꯇꯦꯝꯅꯔꯣꯏ
ꯎꯝ
ꯑꯗꯨ ꯅꯪ ꯂꯧꯕ ꯂꯧꯗꯕ ꯀꯨꯏꯗꯤ ꯀꯨꯏꯃꯟꯈ꯭ꯔꯦ
ꯀꯩ ꯀꯩꯅꯣꯅꯦ ꯂꯧꯕ ꯂꯧꯗꯕ ꯍꯥꯏꯗꯤ ꯗꯥꯏꯔꯦꯛ ꯂꯧꯧꯁꯜꯂꯗꯕꯅꯤ ꯀꯣꯏꯔꯦ ꯆꯍꯤꯁꯤ ꯌꯥꯁꯂꯈ꯭ꯔꯃꯤ
ꯁ ꯆꯍꯤꯁꯔꯛ
ꯃꯣꯏꯅ ꯐꯦꯃꯤꯂꯤꯅ ꯌꯥꯗ꯭ꯔꯁꯨ ꯀꯩ ꯃꯣꯏ ꯐꯦꯃꯤꯂꯤꯗꯨꯒ ꯂꯩꯃꯤꯟꯅꯗꯨꯅꯗꯤ ꯑꯩꯈꯣꯏꯒ ꯀꯩꯅꯣ ꯅꯨꯄꯤꯗꯨꯒ ꯇꯪꯒꯅꯤꯒ ꯄꯨꯣꯔꯛꯇꯨ ꯁꯤꯗꯩꯁꯤꯗ ꯃꯣꯏ ꯀꯩꯒ ꯇꯧꯔꯤꯒꯦ
ꯑꯁ ꯐꯔꯦꯁꯦ ꯐꯔꯦꯁꯦ ꯑꯗꯨꯒꯤ ꯋꯥꯔꯤ ꯈꯟꯅꯅꯕ ꯍꯧꯅꯗꯣꯏꯁꯦ ꯂ
ꯑꯁꯦꯡꯕ ꯅꯝꯕꯣꯜꯗ ꯆꯠꯂꯁꯦ ꯑꯇꯩꯕꯝꯗꯨ ꯊꯤꯔꯛꯑꯣ ꯅꯝꯕꯣꯜ ꯈꯛꯇꯪ ꯆꯠꯄꯗꯤ ꯑꯣꯏꯔꯣꯏꯑ ꯑ ꯍꯥꯏꯗꯤ ꯂꯣꯏ ꯁꯤꯟꯕ ꯊꯨꯡꯉꯒ ꯆꯜꯍꯧꯒꯦ ꯁꯤꯅꯤ ꯅꯍꯥ ꯑꯣꯏꯋꯦ ꯗ
ꯊꯨꯡꯕ ꯍꯥꯏꯁꯤ ꯃꯇꯥꯎ ꯀꯩꯅꯣꯅꯦ ꯆꯠꯁꯦ ꯆꯟꯁꯤꯟ ꯆꯠꯁꯦ ꯑꯗꯣ ꯑꯩꯒꯤꯗꯤ ꯑꯩꯒꯤ ꯊꯐꯥꯅ ꯀꯣꯏꯗꯦꯗꯅꯀꯣ ꯏꯇꯥꯎ ꯂꯨꯁꯤꯦꯟ ꯈꯪꯉꯤꯗꯨꯅꯤ ꯑꯗꯨꯅ ꯅꯝꯕꯣꯜꯒꯤꯁꯤ ꯌꯥꯅꯕ ꯊꯛꯈꯥꯏ ꯑꯃ ꯀꯩꯦꯝꯗꯤ ꯑꯩ ꯃꯥꯡꯉꯅꯤ ꯈꯪꯉꯦ ꯃꯣꯏ ꯌꯥꯅꯕ ꯍꯣꯠꯅꯕꯁꯤ ꯋꯥꯏꯑ ꯄꯩꯁꯥ ꯆꯠꯂꯤꯕ ꯋꯥꯏꯑꯦꯕ ꯑꯩ ꯆꯠ ꯆꯠꯁꯠꯅꯨ ꯀꯥꯏꯗꯦ ꯑꯩ ꯑꯩ ꯍꯦꯛꯇ ꯁꯠꯈꯤꯅꯤ ꯑꯗꯨꯅ ꯍꯞꯇꯥ ꯑꯃ ꯈꯥꯏ ꯑꯃ ꯀꯩ ꯑꯃꯗꯤꯗꯤ ꯃꯥꯡꯉꯅꯤ ꯃꯉꯣꯟꯗ ꯃꯥ ꯀꯣꯏꯇꯥꯂꯥꯅꯤ ꯊꯥ ꯐꯥꯗ꯭ꯔꯤꯉꯩꯗ ꯇꯔꯥꯛ ꯍꯨꯝ ꯍꯨꯟꯗꯣꯛꯑꯅꯤ ꯃꯃꯨꯡ ꯆꯥꯠ ꯁꯤꯟꯅꯅꯤ ꯑꯗꯨꯅ ꯑꯩꯅ ꯑꯁꯤ ꯐꯣꯀꯁꯁꯦ ꯑꯩ ꯑꯇꯣꯞꯄ ꯄꯤꯅꯤꯡꯗꯕ ꯅꯣ ꯄꯤꯅꯤꯡꯕꯩꯅ
ꯅꯪ ꯐꯦ ꯃꯦ
ꯀꯦꯟꯃꯅꯤ ꯇꯣ ꯏ ꯏꯃꯥꯏ ꯅꯨꯄꯥꯅ ꯑꯩꯁꯦ ꯅꯨꯄꯤ ꯑꯣꯏꯅ ꯄꯣꯝꯗ꯭ꯔꯦ ꯄꯣꯝꯃꯦ ꯑꯩ ꯑꯗꯨꯏ ꯅꯦꯝꯃꯦ ꯏꯇꯥꯎꯅ ꯀꯃꯥꯏꯅ ꯇꯧꯅꯣ ꯈꯪꯗꯦ ꯅꯨꯄꯥꯅꯤ ꯍꯥꯏꯔꯒ ꯅꯨꯄꯥ ꯑꯣꯏꯗ꯭ꯔꯕ ꯀꯩꯅꯣ ꯌꯥꯔꯨꯅꯦ ꯗꯥꯏꯟꯗꯥꯏꯅ ꯇꯧꯔꯅꯦꯦ ꯍꯣꯏꯕꯣꯡꯈ꯭ꯔꯦ ꯍꯥꯏꯕ ꯑꯊꯣꯏꯕꯤꯗ ꯐꯩ ꯈꯣꯠꯂꯤ ꯌꯨꯝ ꯄꯨꯨꯅꯤ ꯈꯣꯠꯅꯤ ꯅꯣꯏ ꯇꯥꯛꯄꯁꯨ ꯅꯨꯄꯥ ꯍ ꯅꯨꯄꯥꯅꯤꯗꯅ ꯅꯪ ꯍꯌꯦꯡꯋꯥꯏꯗ ꯌꯨꯝ ꯄꯥꯜꯂꯀꯥꯟꯗ ꯀꯩꯅꯣ ꯇꯧꯒꯦ ꯍꯥꯏꯔꯣ ꯉꯥꯎꯁꯟꯅꯒꯦ ꯍꯥꯏꯔꯣ ꯑꯥ ꯂꯨꯄꯥꯁꯤꯗꯤ ꯄꯥꯈꯪ ꯑꯣꯏꯔꯤꯉꯩ ꯌꯦꯡꯍꯧꯒꯗꯕꯅꯦ ꯅꯪ ꯑꯁ ꯌꯥꯎꯔꯣꯏ ꯇꯥꯃꯣ ꯇꯥꯃꯅꯣ ꯑꯩꯒꯤ ꯄꯨꯟꯕꯅꯦ ꯍꯥꯏꯅ ꯄ ꯄꯁꯤꯗꯕ
ꯎꯝ ꯪꯖꯅ ꯇꯧꯔꯤ ꯎꯝ ꯑꯗꯨ ꯅꯝꯕꯣꯜꯗ ꯆꯠꯂꯁꯤ ꯑꯗꯨꯗꯒꯤ ꯀꯩ ꯀꯩꯀꯩ ꯃꯣꯐꯝ ꯆꯠꯁꯦ ꯍꯥꯏꯅꯣ ꯅꯪ ꯅꯪꯁꯨ ꯀꯥꯞꯆꯤꯔꯛꯑꯣ ꯀꯩꯅꯣ
ꯎꯝ ꯆꯠꯄꯁꯦ ꯀꯩꯅꯣꯒꯤ ꯂꯥꯏ ꯍꯔꯥꯎꯕ ꯍꯧꯖꯤꯛ ꯂꯥꯏ ꯍꯔꯥꯎꯕ ꯊꯥꯂꯀꯣ ꯁꯤ ꯍꯦꯛ ꯂꯣꯏꯕꯒ ꯌꯥꯎꯁꯪ ꯑꯃꯨꯛ ꯌꯧꯔꯛꯑꯅꯤ ꯑꯦ ꯑꯗꯨꯗꯤ ꯌꯥꯎꯁꯪꯁꯦ ꯀꯃꯥꯏꯅ ꯇꯧꯖꯦꯕ
ꯌꯥꯎꯁꯛ ꯌꯥꯎꯁꯛ ꯌꯥꯎꯁꯪꯗꯤ ꯗꯥꯏꯔꯦꯛ ꯌꯥꯎꯁꯪꯒꯤ ꯅꯨꯃꯤꯠ ꯑꯦ ꯍꯦꯅꯤ ꯍꯦꯅꯤ ꯌꯥꯎꯁꯪꯗꯗꯤ ꯃꯥꯁꯨ ꯑꯦ ꯃꯥꯁꯨ ꯈꯪꯕꯅꯤ ꯑꯦ ꯑꯗꯨꯝ ꯀꯨꯏꯔꯩ ꯀꯩꯅꯣ ꯑꯩꯈꯣꯏꯅꯤ ꯈꯪꯅꯔꯤꯁꯦ ꯑꯟꯗꯔꯁꯇꯦꯟꯗꯤꯡꯗꯤ ꯈꯔ ꯂꯩ ꯌꯦ ꯇꯕꯗꯤ ꯀꯨꯏ ꯌꯥꯕꯅꯤꯅ ꯑꯗꯨꯗꯨꯅ ꯌꯥꯎꯁꯪꯗꯗꯤ ꯐ꯭ꯔꯤ ꯊꯥꯅꯤ
ꯑꯩ ꯊꯥꯗꯤ ꯊꯥꯖꯗꯤꯍꯦ ꯈꯥꯃꯟꯗꯤ ꯆꯥꯎꯕꯅꯦ ꯅꯍꯥꯟ ꯌꯦꯡꯉ ꯅ ꯁꯟꯗꯥꯔꯒꯤ ꯕꯣꯔꯥ ꯑꯆꯁꯤꯅ ꯍꯥꯏ ꯀꯀꯦ ꯊꯣꯛꯄꯗꯨꯗ ꯐꯣꯟꯗꯣ ꯑꯁꯃꯥꯏ ꯅꯥꯀꯣꯡꯁꯤꯒ ꯏꯒꯅꯤ
ꯑꯦ ꯑꯗꯨꯗꯤ ꯈꯔ ꯇꯧ ꯇꯥꯡꯅꯤꯒ ꯇꯧꯔꯒꯦ ꯑꯗꯨꯗꯤ ꯃꯣꯏ ꯄꯣꯛꯄꯗ ꯌꯥꯎꯗ ꯊꯟ ꯑꯗꯨꯗꯤ ꯅꯨꯄꯤ ꯂꯣꯏꯃꯛꯀꯤꯅꯦ
ꯑꯣ ꯍꯣ ꯍꯣꯏ ꯑꯗꯨꯅꯤꯗ ꯑꯗꯨ ꯊꯥꯕꯜꯁꯦ ꯀꯗꯣꯝꯗꯣꯝꯗꯝꯗꯣꯝꯗ ꯊꯤꯔꯤꯅꯦ ꯖꯀꯥꯁꯦ ꯍꯥꯟꯅ ꯌꯥꯎꯍꯧꯗ ꯌꯥꯗꯦꯕ ꯑꯗꯣ ꯍꯧꯖꯤꯛꯀꯥꯟꯁꯤ ꯀꯩꯅꯣꯒꯤ ꯌꯥꯎꯁꯪꯒꯤ ꯊꯥꯕꯜꯒꯤ ꯄꯩꯁꯥ ꯊꯠꯄ ꯈꯣꯠꯄ ꯍꯧꯔ ꯀꯃꯥꯏꯅ ꯇꯧꯔꯤꯖꯅꯣꯅꯣ ꯁꯤꯕꯨ ꯃꯟꯃꯟꯗ꯭ꯔꯣ
ꯑꯦ ꯑꯣ ꯍꯧꯖꯤꯛꯇꯤ ꯉꯟꯅ ꯊꯔꯦ ꯉꯟꯅꯊꯔꯁꯤꯅ ꯀꯩꯅꯣ ꯇꯧꯗꯣꯏꯅꯦ ꯄꯩꯁꯥ ꯌꯥꯝ ꯇꯥꯗꯣꯏꯅꯦ
ꯎꯝ ꯀꯃꯥꯏꯅ ꯇꯧꯅꯣ ꯈꯪꯗꯦ ꯊꯥꯟ ꯆꯣꯡꯅꯤ ꯈꯪꯗꯦ ꯁꯣꯡꯅꯣ ꯈꯪꯗꯦ ꯄꯪꯊ ꯇꯛꯊꯠ ꯆꯠꯂꯦ ꯍꯥꯏꯔꯨꯔꯒꯅ ꯊꯥꯃꯟ ꯁꯤꯅꯤ ꯂꯥꯛꯑꯣ ꯇꯥꯃꯣ ꯉꯟꯅ ꯂꯥꯛꯑꯣꯨ ꯀꯣꯛ ꯆꯤꯡꯉꯨ ꯀꯥꯏ ꯆꯠꯂꯨꯔꯒꯅ ꯄꯥꯏꯈ ꯄꯥꯏꯍꯟꯕꯤꯔꯛꯑꯣ ꯃꯣꯏꯗꯁꯦ
ꯎꯝ ꯄꯥꯏ ꯄꯥꯏꯗꯕꯩꯗꯤ ꯈꯪꯗꯦ ꯅꯝꯕꯔ ꯂꯧꯕꯗꯤ ꯅꯨꯡꯉꯥꯏꯔꯝꯅꯤ ꯍꯧꯖꯤꯛꯀꯥꯟꯗꯤ ꯀꯩꯅꯣ ꯇꯧꯕ ꯍꯥꯏꯗꯤ ꯄꯩꯁꯥꯒ ꯀꯠꯄꯗꯣ ꯄꯗ ꯀꯥ ꯌꯥꯔꯔꯕꯗꯕ
ꯎꯝ ꯑꯣꯊꯣꯛꯄꯅꯤꯗ ꯅꯪ ꯅꯝꯕꯔ ꯀꯌꯥꯝ ꯄꯥꯝꯒꯦ
ꯑꯩ ꯀꯩꯝ ꯄꯥꯝꯖꯗꯦ ꯁꯨꯝ ꯍꯥꯏꯕ ꯋꯥꯅꯤ
ꯑꯁ ꯑꯣꯟꯊꯣꯛꯄꯅꯤꯗ ꯖꯤꯄꯦꯗꯅꯦ ꯃꯣꯏ ꯃꯣꯏ ꯃꯔꯤꯃꯨꯛ ꯂꯩꯔꯝꯃꯦ ꯃꯣꯏ ꯃꯔꯤꯗꯨꯗ ꯑꯩ ꯍꯥꯏꯔꯤꯁꯦ ꯅꯣꯏ ꯀꯌꯥꯅꯣ ꯅꯝꯕꯔ ꯂꯧꯈꯤꯁꯤꯅꯦ ꯅꯨꯄꯤꯗꯨꯅ ꯀꯩꯅꯣ ꯍꯥꯏꯔꯛꯑꯦ ꯐꯔꯦꯁꯦ ꯑꯩꯈꯣꯏ ꯀꯩꯅꯣꯦ ꯃꯔꯤꯁꯤꯒꯤ ꯑꯩꯁꯨ ꯏꯃꯥꯟꯅꯕ ꯑꯩꯈꯣꯏ ꯃꯔꯤ ꯃꯔꯤ ꯃꯉꯥ ꯆꯟꯄꯀꯣ ꯑꯗꯨꯗ ꯐꯔꯦꯁꯦ ꯑꯩꯈꯣꯏ ꯃꯔꯤꯁꯤꯒꯤ ꯅꯝꯕꯔꯗ ꯂꯧꯈ꯭ꯔꯣ ꯂꯨꯄꯥ ꯂꯤꯁꯤꯡ ꯑꯃꯨꯛ ꯀꯥꯞꯄꯝꯕꯁꯤꯅꯤ
ꯀꯤꯁꯤꯒꯨꯝꯕ ꯑꯗꯨ
ꯁꯤꯕꯨ ꯅꯝꯕꯔꯁꯤꯕꯨ ꯄꯩꯁꯥꯅ ꯀꯩꯅꯣ ꯇꯧꯔꯒ ꯈꯣꯠꯂꯥꯏ ꯍꯥꯏꯔꯦ ꯑ ꯐꯔꯁꯦ ꯑꯗꯨꯗꯤ ꯅꯣꯏ ꯂꯣꯏ ꯂꯧꯔꯒꯦ ꯄꯩꯁꯥꯅ ꯖꯤꯄꯤꯦ ꯇꯧꯔꯝꯃꯒꯦ ꯌꯥꯒꯗ꯭ꯔꯦ ꯏꯁꯀꯦꯟꯅꯔ ꯄꯨꯊꯣꯔꯛꯑꯦ ꯏꯁꯀꯦꯟꯅꯔ ꯄꯨꯊꯣꯔꯛꯑꯦ ꯆꯥꯛ ꯂꯥꯎꯅ ꯑꯗꯨꯗꯒꯤ ꯑꯩꯁꯨ ꯀꯩ ꯏꯀꯥꯏꯕ ꯀꯥꯞꯄ ꯀꯥꯞ ꯀꯦ ꯍꯥꯏꯔꯕ ꯃꯤꯅꯠ ꯇꯠ ꯀꯥꯞꯁꯤꯟꯈ꯭ꯔꯦ ꯐꯣꯟ ꯅꯝꯕꯔꯗ ꯂꯧꯔꯦ ꯃꯊꯋꯥꯗꯤ ꯑꯩꯗꯤ ꯈꯪꯉꯤꯗꯅ ꯑꯩꯗꯤ ꯊꯥ ꯐꯥꯗꯤ ꯈꯪꯉꯤꯗꯅ ꯑꯗꯨꯅ ꯑꯩ ꯍꯥꯟꯅꯩꯗꯤ ꯏꯟꯇꯔꯦꯁ ꯂꯩꯇꯕꯗ ꯆ ꯇꯧꯁꯤ ꯟ ꯃꯅꯦꯩꯅꯦ ꯅꯝꯕ ꯕ꯭ꯔꯣꯛ ꯂꯩꯔꯝꯕ ꯅꯃꯦ ꯅꯝꯕ ꯕ꯭ꯂꯣꯛ ꯇꯧꯁꯤꯤꯜꯂꯛꯄꯅꯦꯃꯦ
ꯑ ꯄ꯭ꯂꯕꯣꯏ ꯃꯂꯃꯅꯤꯗꯕꯨꯗꯤ
ꯑꯩ ꯑꯩ ꯀꯤꯔꯕꯅꯤꯀꯣ ꯑꯩ ꯊꯤꯔꯕꯅꯦ ꯍꯥꯏꯁꯤꯅꯦ ꯅꯝꯕꯔꯁꯦ ꯅꯝꯕꯔꯁꯦ ꯄꯪꯄꯤꯗꯤ ꯄꯤꯔꯛꯀꯅꯤ ꯄꯪꯂꯥꯎ ꯂꯧꯒꯅꯤꯩꯁꯥꯅ ꯄꯨꯡꯆꯥꯗ ꯆ ꯀꯅꯤ ꯕ꯭ꯂꯣꯛꯁꯤꯅꯨꯀꯣ ꯇꯧꯔꯔꯤ ꯈꯨꯗꯤꯡꯒꯤ ꯄꯤꯔꯛꯄꯅꯤꯃꯤ ꯇꯧꯔꯨꯔꯤꯁꯤꯦ
ꯑꯗꯨꯗꯤ ꯎꯝ ꯀꯩꯅꯣ ꯆꯖꯄ ꯅ ꯣ ꯆꯠꯄꯩꯗꯣ ꯅꯪ ꯍꯌꯦꯡꯗꯤ ꯁꯪꯉꯣꯏ ꯍꯥꯏꯔꯣꯏ ꯅꯪꯒꯤꯁꯤ ꯅꯠꯇ꯭ꯔꯒ ꯑꯃꯨꯛ ꯀꯨꯏꯊꯕꯗꯤ ꯌꯥꯔꯣꯏꯌꯦ
ꯍꯌꯦꯡ ꯍꯥꯏꯕ ꯅꯠꯇꯦ ꯀꯩꯅꯣꯅꯦ ꯉꯁꯤ ꯍꯥꯏꯕꯅꯦ ꯍꯌꯦꯡꯗꯤ ꯁꯪꯅꯤ ꯀꯩꯅꯣꯅꯦ
ꯍꯌꯦꯡ ꯍꯌꯦꯡꯁ ꯑꯗꯣ ꯉꯁꯤꯗꯤ ꯑꯩ ꯁꯪꯉꯣꯏ ꯍꯥꯏꯗꯨꯗꯤ
ꯑꯗꯨꯅꯤ ꯑꯩꯁꯨ ꯉꯁꯤꯁꯦ ꯑꯥ ꯑꯥ ꯑꯥ ꯑꯩ ꯑꯩꯁꯨ ꯉꯁꯤꯗꯤ ꯊꯕꯛ ꯈꯔ ꯂꯩꯌꯦꯕꯀꯣ ꯍꯌꯦꯡꯗꯣ ꯀꯩꯅꯣ ꯇꯧꯔꯁꯦꯣ ꯑꯗꯣ ꯐꯔꯦꯁꯦ ꯑꯦꯗ꯭ꯔꯦꯁꯇꯨꯗꯤ ꯑꯩꯈꯣꯏ ꯍꯥꯟꯅꯒꯤ ꯏꯦꯝ ꯑꯃ ꯅꯩꯕꯤꯌꯣ ꯐꯣꯔꯃꯦꯟꯗꯣ ꯑꯗꯨ ꯇꯂꯣꯗꯣꯡ
ꯀꯞꯁꯟꯈ꯭ꯔꯦ ꯑꯗꯨꯏ ꯅꯪ ꯀꯩꯅꯣ ꯇꯧꯔꯣꯑꯣ ꯑ ꯆꯧ ꯊꯣꯛ
ꯑꯣꯀꯦ ꯑꯣꯀꯦ ꯊ ꯐꯔꯦ ꯊꯣ ꯑꯗꯨꯗ ꯍꯡꯗꯣ ꯑꯩ ꯄꯥꯎ ꯐꯥꯎꯖꯤꯜꯂꯛꯑꯒꯦꯀꯣ
ꯍꯣ ꯍꯣꯏ ꯍꯣꯏ ꯎ ꯊꯃꯦ ꯊꯝꯃꯦ ꯍꯥꯏꯔ ꯑꯗꯨ